ꯍꯜꯂꯣ
ꯑꯣ ꯀꯩꯗꯧꯔꯤꯅ ꯍꯣꯏ
ꯑꯩ ꯑꯗꯁꯨ ꯐꯝꯃꯦ
ꯊꯦꯡꯉꯍꯦ ꯄꯨꯡ ꯀꯌꯥꯗ ꯆꯥꯗꯣꯏꯅꯣ
ꯑꯜꯦ ꯃꯤ ꯂꯥꯛꯇ ꯆꯠ ꯆ
ꯀꯩ ꯌꯦꯟꯖꯥꯡ ꯊꯣꯡꯉꯕ
ꯆꯧꯒꯔꯤꯣ
ꯉꯁꯤꯗꯤ ꯁꯥ ꯊꯣꯡꯗ꯭ꯔꯕꯣ
ꯁꯥꯕ ꯅꯨꯡꯇꯤꯖꯥ ꯌꯥꯕ꯭ꯔꯣꯏꯅꯦ
ꯑꯁ ꯅꯪ ꯅꯍꯥꯟ ꯅꯠꯇ꯭ꯔꯣ ꯅꯨꯡꯇꯤ ꯆꯥꯏ ꯍꯥꯏꯗꯣ ꯅꯪ ꯅꯠꯇ꯭ꯔꯣ
ꯑꯗꯨꯗꯤ ꯑꯩ ꯅꯠꯇꯦ ꯃꯤ ꯃꯊꯟꯇ ꯊꯧꯖꯕꯁꯨ ꯁꯥꯖꯥꯕꯜꯂꯁꯨꯔ ꯈꯦ
ꯑꯩꯗꯤ ꯅꯪꯅ ꯊꯣꯡꯉꯤꯔꯅ ꯇꯧꯔꯤꯅꯤꯅꯦ ꯅꯪ ꯁꯥ ꯆꯥꯗ꯭ꯔꯗꯤ ꯆꯥꯛ ꯆꯥꯗꯦ ꯍꯥꯏꯕ ꯅꯠꯇ꯭ꯔꯣ
ꯑꯁ ꯌꯥꯝꯃꯂ ꯑ ꯎꯥꯏ ꯇꯔꯦ
ꯁꯤꯗꯤ ꯅꯪ ꯆꯥꯛ ꯊꯣꯡꯗ꯭ꯔꯕꯣ
ꯍꯣꯡꯉ ꯂꯣꯏꯔꯦ ꯐꯝꯃꯤꯌꯦ
ꯑꯗꯨꯗꯤ ꯆꯥꯊꯣꯛꯑꯣꯗꯅ
ꯏꯊꯟ ꯀꯃꯥꯏꯅ ꯆꯧꯗꯣꯏꯔꯤꯒꯦ ꯃꯤ ꯂꯩꯇꯦ
ꯑꯁ ꯅꯣꯏꯁꯤꯗꯤ ꯊꯕꯛ ꯌꯥꯝ ꯆꯤꯟꯅꯔ ꯃꯥꯜꯂꯤꯅꯦ
ꯂꯩꯇꯦ ꯏꯅꯥꯎ ꯅꯨꯄꯤꯗꯣ ꯂꯇꯔ ꯄꯨꯒꯤꯕꯥ
ꯀꯩꯗꯧꯔꯕ꯫
ꯀꯩꯕ꯫
ꯅꯅꯥꯎ ꯅꯨꯨꯕꯤ ꯀꯩꯗꯧꯔꯒꯦꯕ꯫
ꯈꯪꯗꯦꯗ ꯑꯩꯁꯨ꯫ ꯌꯣ ꯇꯥꯔꯤꯕ ꯍꯥꯏꯇꯥꯔꯦ ꯃꯁꯥꯗꯨ꯫
ꯎꯝ꯫
ꯗꯥꯏꯇꯤꯡ ꯌꯥꯝ ꯇꯧꯔꯨꯅꯨ ꯀꯣ꯫
ꯗꯥꯏꯇꯤꯡ ꯇꯧꯕꯒꯤꯔꯣꯃꯥ꯫
ꯑꯥ ꯅꯠꯇꯦ ꯆꯥꯛꯁꯨ ꯆꯥꯗꯕ ꯑꯗꯨꯏꯅꯤꯗ꯫ ꯆꯥꯛꯆꯥꯥꯗꯕ ꯇꯧꯔꯨꯅꯨ ꯍꯥꯏꯕ ꯅꯣꯏꯗꯨ꯫
ꯎꯝ꯫
ꯏꯟꯁꯥꯡ ꯍꯧꯇꯦꯀꯥꯏ ꯈꯠꯇꯦ ꯀꯥꯏ ꯆꯥꯛ ꯆꯥꯗꯕꯗꯨ ꯐꯠꯇꯔꯕꯅꯤ꯫ ꯍꯧ ꯀ꯭ꯔꯦꯛꯁꯟ ꯂꯥꯛꯑꯕꯅꯤ꯫
ꯑꯗꯨꯅꯤꯅꯦ꯫
ꯏꯁꯁ꯫
ꯍꯥꯎꯗ꯭ꯔꯁꯨ ꯄꯨꯈꯝ ꯑꯃꯗꯤ ꯆꯥꯒꯗꯕꯅꯤ ꯍꯥꯏꯅꯤ꯫
ꯍꯨꯁ ꯌꯥꯝꯃꯦꯍꯦ꯫
ꯀꯩꯅꯣ ꯌꯥꯝ ꯌꯥꯝ ꯆꯥꯒꯗꯕꯅꯤ ꯀꯩꯅꯣ꯫
ꯑꯗꯨꯒꯨꯝꯕ ꯃꯤꯗꯨꯗꯤ ꯅꯠꯇꯔꯦ꯫
ꯄꯨꯈꯝ ꯑꯃꯗꯤ ꯏꯔꯥꯏ ꯂꯥꯏꯕ ꯊꯕꯛꯅꯤ꯫
ꯏꯁ‌ ꯏꯁ ꯏꯁ ꯌꯥꯝ ꯍꯩꯔꯦꯍꯦ ꯅꯪ ꯆꯥꯎꯂꯥꯎ꯫
ꯑꯗꯨꯅꯦ ꯏꯟꯖꯥꯡ ꯍꯥꯎꯔꯗꯤ ꯏꯁ ꯄꯨꯈꯝ ꯑꯃꯗꯤ ꯀꯣꯟꯅꯔꯣꯏꯗ꯫
ꯄꯨꯈꯝ ꯑꯃꯥ ꯀꯣꯟꯅꯔꫭꯏꯗꯤ ꯄꯨꯈꯝ ꯑꯃꯥ ꯑꯃꯥ ꯕꯥꯎ ꯀꫭꯟꯅꯩꯗ꯫
ꯀꯩꯍꯥꯏꯕ꯫
ꯏꯄꯨꯟꯑꯃ ꯑꯅꯤ ꯑꯣꯏꯔꯁꯨ ꯌꯥꯔꯦ꯫
ꯑꯁ ꯅꯪꯗꯤ ꯆꯥꯛ ꯆꯥꯗꯕꯤ ꯍꯤꯡꯉꯤꯔꯣ ꯆꯥꯛ ꯆꯥꯗꯕ ꯃꯥꯜꯂꯦꯗ ꯅꯪ꯫
ꯑꯩꯕꯨꯗꯤ ꯆꯥꯛ ꯍꯤꯡꯕ ꯅꯠꯇꯦꯅꯦ꯫
ꯀꯩꯅꯅꯣ꯫
ꯎꯝ ꯈꯪꯗꯦ꯫
ꯑꯦ꯫
ꯅꯨꯡꯗꯥꯡꯗ ꯑꯥꯎ ꯃꯇꯥꯑꯃꯅꯤ ꯑꯥꯎ꯫
ꯎꯝ ꯅꯣꯡ ꯇꯌꯦ ꯍꯣꯏ ꯅꯣꯏꯗꯤ ꯇꯥꯗ꯭ꯔꯣ꯫
ꯑꯈꯣꯏꯁꯨ ꯇꯥꯏꯌꯦ꯫ ꯅꯣꯡꯇꯁꯨ ꯕꯤꯠꯂꯩꯇꯦꯅ꯫
ꯅꯣꯡ ꯇꯥꯕꯒꯤ ꯑꯁ ꯂꯩꯐꯝ ꯆꯥꯐꯝ ꯈꯪꯗꯦ꯫
ꯉꯔꯥꯡꯗꯣ ꯁꯨꯃꯥꯏꯅ ꯅꯣꯡ ꯇꯥꯔꯝꯃꯗꯤ ꯅꯨꯡꯉꯥꯏꯗꯨꯔꯤꯕꯅꯦ꯫
ꯀꯩꯅꯣ ꯉꯔꯥꯡ ꯅꯨꯃꯤꯗꯥꯡꯗꯨꯔꯕ꯫
ꯍꯣꯏ ꯅꯣꯡꯁꯨ ꯁꯨꯇꯥ ꯇꯥꯔꯛꯇꯦ ꯁꯨꯃꯥꯏꯅ ꯈꯖꯤꯛ ꯈꯖꯤꯛ꯫ ꯆꯨꯔꯛꯑꯗꯤ ꯐꯗꯧꯕ꯫
ꯅꯣꯡ ꯇꯥꯔ ꯀꯃꯥꯏ ꯑꯦꯁ꯫
ꯎꯝ꯫ ꯅꯣꯡ ꯇꯥꯔꯗꯤꯅꯦ
ꯅꯂꯥ ꯅꯂꯥꯗꯒꯤ ꯍꯪꯉꯣꯏꯗꯨꯔꯣ꯫
ꯑꯧ ꯇꯠ ꯑꯗꯨ ꯅꯠꯇꯦ ꯑꯆꯧꯕꯗꯨꯅꯦ ꯀꯔꯤ꯫ ꯎꯝ ꯃꯆꯥ ꯃꯆꯥꯖꯨ ꯐꯥꯏ ꯉꯔꯥꯡꯗꯤ ꯁꯨꯞꯆ ꯁꯨꯨꯞ ꯊꯛꯅꯕ꯫
ꯎꯝ ꯑꯩꯁ ꯁꯨꯞ ꯊꯛꯄ ꯑꯗꯨ ꯍꯥꯎꯕ꯭ꯔꯣ
ꯑꯧ ꯌꯦꯟꯗꯒꯤ ꯍꯦꯟꯅ ꯍꯥꯎꯋꯦ ꯏ ꯏ ꯏꯍꯥꯞꯄꯅꯦ ꯑꯗꯨꯅ꯫
ꯑꯩꯁ꯫
ꯏꯁꯦ ꯑꯁꯦꯡꯕꯅꯦ ꯅꯣꯡꯃ ꯄꯤꯖꯒꯦ ꯅꯪ ꯁꯨꯞꯅꯦ ꯍꯥꯏꯔꯒ
ꯑꯩꯗꯤ ꯆꯥꯔꯔꫭꯏ ꯑꯩꯗꯨ
ꯏꯁ ꯏꯁ ꯅꯣꯏ ꯅꯥꯎꯄꯤꯗꯤ ꯄꯥꯝꯃꯦ ꯍꯥꯏꯗ ꯅꯪꯗꯤ ꯀꯔꯤ ꯑꯣꯏꯕ꯭ꯔ ꯈꯪꯗꯦ
ꯍꯪꯒꯣꯏꯌꯦ ꯆꯥꯅꯤꯉꯥꯏ
ꯍꯪꯒꯣꯏꯔꯁꯨ ꯆꯥꯒꯗꯕꯅꯦ ꯑꯍꯥꯎꯕꯗꯤ ꯑꯍꯥꯎꯕꯗꯤ ꯆꯥꯅꯤꯡꯗꯦꯅꯦ ꯅꯦ
ꯑꯍꯥꯎꯕ ꯍꯥꯏꯔꯗꯤ ꯑꯍꯥꯎꯕ ꯍꯥꯏꯗꯤ ꯑꯗꯨꯝꯕ ꯅꯠꯇꯦ ꯑꯩꯅ ꯆꯥꯅꯤꯡꯕꯗꯤ
ꯑꯗꯨꯝꯕꯗꯤ ꯑꯁ ꯇꯜꯂꯦ
ꯇꯣꯛꯑꯦꯗꯅ ꯑꯗꯨꯗꯤ ꯅꯁꯥ ꯐꯥꯎꯋꯦꯡ ꯆꯥꯅꯤꯡꯗ꯭ꯔꯗꯤ
ꯑꯁ ꯅꯪ ꯅꯪ ꯑꯗꯨ ꯆꯥꯔ ꯅꯁꯥ ꯀꯌꯥꯝ ꯐꯔꯒꯦ
ꯏꯁ ꯐꯕꯩ ꯅꯠꯇꯔꯣ ꯍꯟꯗꯛ ꯌꯥꯝ ꯎꯝ ꯖꯤꯝ ꯁꯥꯟꯅꯕꯩ ꯃꯤꯗꯩ ꯌꯦꯜꯂꯤꯁꯩ
ꯅꯪ ꯅꯪ ꯖꯤꯝ ꯁꯥꯟꯅꯕ꯭ꯔꯣ ꯑꯗꯨꯗꯤ
ꯆꯠꯂꯣꯍꯩ ꯁꯥꯟꯅꯗꯦ ꯁꯥꯟꯅꯔꯒꯕꯨ ꯁꯨꯃꯥꯏꯅ ꯂꯩꯒꯗ꯭ꯔꯣ ꯁꯥꯟꯅꯔꯗꯤ ꯎꯝ
ꯐꯥꯔꯥꯜ ꯐꯥ ꯐꯥꯒꯗꯕ
ꯁꯥꯟꯅꯔꯗꯤ ꯃꯁꯜꯁꯤꯡꯗꯣ
ꯎꯝ ꯍꯪꯉꯣꯏꯒꯤ ꯇꯥꯏꯞꯇ ꯑꯁ ꯍꯪꯉꯣꯏꯒꯤꯗꯨ ꯑꯗꯨꯃꯥꯏꯅ ꯇꯧꯒꯔꯗꯕꯅꯤ ꯑꯗꯨꯅ ꯑꯩ ꯇꯧꯅꯤꯡꯗꯕꯒꯤ ꯍꯪꯉꯣꯏꯒꯗ ꯆꯥꯕ ꯑꯗꯨꯅꯦ ꯏꯁ ꯑꯗꯨ ꯑꯣꯏꯔꯁꯨ ꯖꯤꯝ ꯆꯠꯄꯒ ꯍꯦꯟꯅ ꯐꯕꯅꯦ ꯀꯔꯤ ꯈꯪꯗꯕ
ꯎꯝ ꯅꯪ ꯉꯔꯥꯡ ꯕꫭꯜ ꯌꯦꯡꯗ꯭ꯔꯕꯣ
ꯌꯦꯡꯗꯦꯗ ꯍꯦꯛ ꯍꯜꯂꯛꯄꯒ ꯆꯥꯛ ꯆꯥꯔꯦ ꯇꯨꯝꯃꯦ
ꯀꯥꯏꯗꯒꯤ ꯕꫭꯜ ꯌꯦꯡꯕ ꯁꯪꯗꯧꯔꯤꯒꯦ
ꯕꯣꯜ ꯌꯦꯡꯕ ꯑꯩꯈꯣꯏ ꯑꯩꯈꯣꯏꯗꯗꯤ ꯉꯔꯥꯡꯗꯨ ꯕꯣꯜ ꯌꯦꯡꯕ ꯁꯨꯛꯌꯥ ꯌꯥꯗꯦ ꯅꯦꯠꯇꯣ
ꯆꯞꯄꯒ ꯌꯦꯡꯒꯦ ꯇꯧꯔꯒ ꯑꯁ ꯆꯞꯄꯒ ꯑꯗꯨꯝ ꯂꯩꯕꯗꯨꯗ ꯁꯤꯅꯤꯃꯥ ꯑꯣꯏꯅ ꯌꯦꯡꯊꯣꯛꯑꯦ
ꯑꯣ ꯑꯣ ꯐꯩ ꯅꯪꯁꯦ ꯃꯔꯝ ꯌꯥꯝ ꯃꯣꯛꯑꯦ ꯐꯔꯛ ꯌꯥꯝ ꯇꯥꯏ ꯗꯧꯔꯤꯁꯦ ꯀꯩꯖꯥꯡ ꯆꯥꯔꯕ
ꯑꯩꯈꯣꯏꯔꯣ ꯉꯁꯤꯁꯦ ꯀꯩꯅꯣ ꯑꯩ ꯆꯥꯕꯗꯨꯕꯨ ꯁꯟ ꯃꯅꯨꯡꯁꯥ
ꯆꯥꯕꯥꯁ ꯀꯥꯏꯗꯒꯤ
ꯑꯩꯈꯣꯏ ꯏꯕꯨꯡꯅ ꯂꯩꯔꯛꯄ ꯏꯁꯤ ꯉꯁꯤ ꯂꯥꯛꯑꯦꯕꯀꯣ ꯑꯗꯨꯒꯤ ꯃꯥ ꯄꯨꯔꯒ ꯂꯥꯛꯄ ꯑꯗꯨꯗ ꯊꯣꯡꯉꯦ ꯊꯣꯡꯉꯒ ꯆꯥꯔꯦ
ꯆꯥꯔꯒ ꯄꯣꯊꯥꯔꯦ ꯍꯥꯏꯌꯨꯅꯦ
ꯆꯥꯔꯒ ꯍꯧꯖꯤꯛ ꯄꯣꯊꯥꯔꯒ ꯂꯩꯔꯦ ꯅꯪꯒ ꯋꯥꯔꯤ ꯁꯥꯟꯅꯔꯒ
ꯎꯝ ꯉꯥꯍꯥꯛ ꯂꯩꯔꯗꯤ ꯆꯥꯕꯁꯤꯡꯗꯣ ꯑꯃꯨꯛ ꯊꯣꯛꯇꯣꯔꯥ ꯃꯥꯜꯂꯦ
ꯑꯗꯨꯅꯦ ꯍꯧꯖꯤꯛꯇꯪ ꯊꯣꯛꯍꯟꯒꯦ ꯇꯧꯔꯒ ꯊꯣꯛꯂꯎꯑꯣꯁꯨ ꯌꯥꯏ ꯌꯥꯗꯒꯤ ꯋꯥꯅꯤ
ꯋꯥꯊꯤꯗꯤ
ꯎꯝ ꯊꯣꯛꯍꯟꯒꯦꯅ ꯇꯧꯔꯤꯅꯦꯕ ꯑꯗꯨ ꯁꯨꯨꯡꯌꯥ ꯌꯥꯗꯕ ꯑꯩ ꯉꯥꯏꯍꯥꯛ ꯂꯩꯈꯤꯒꯦ ꯍꯥꯏꯌꯦ
ꯐꯖꯩ ꯐꯖꯩ ꯅꯪꯒꯤ ꯋꯥꯇꯥꯖꯦ
ꯑꯗꯨꯅꯤ
ꯅꯇꯣꯝꯗ
ꯀꯅꯥ ꯀꯅꯥ ꯂꯩꯒꯦ ꯑꯁ ꯃꯤ ꯑꯃ ꯑꯅꯤ ꯑꯍꯨꯝ ꯃꯌꯥꯝ ꯂꯩ
ꯑꯩꯁꯨ ꯃꯤ ꯑꯍꯨꯝ ꯃꯔꯤ ꯂꯩ
ꯐꯩ ꯐꯩ ꯑꯗꯨ ꯍꯥꯏꯔꯒ ꯑꯩꯒ ꯅꯅꯥꯎ ꯅꯨꯄꯥꯁꯨ ꯀꯩꯅꯣ ꯁꯥꯟꯅꯕꯖꯕ ꯃꯥꯜꯂꯦꯅꯦ
ꯁꯥꯟꯅꯕ꯭ꯔ ꯁꯅ ꯑꯗꯨꯕ꯭ꯔꯥ ꯁꯥꯟꯅꯕ꯭ꯔ ꯁꯥꯟꯅꯕ꯭ꯔꯥ
ꯈꯪꯕꯩꯅꯤꯅꯦ ꯑꯣ
ꯑꯁ ꯅꯪ ꯉꯁꯥꯏ ꯍꯩ ꯄꯤꯔꯛꯄꯗꯣ ꯀꯌꯥꯗꯤ ꯍꯥꯎꯔꯦ ꯃꯨꯜꯂꯗꯤ ꯃꯨꯝꯂꯗꯤ
ꯑꯗꯨꯗꯣ ꯎꯝ ꯊꯨꯝꯃꯝꯒꯅꯤꯗ
ꯊꯨꯝꯃꯦꯕ
ꯎꯝ ꯃꯨꯟꯗ꯭ꯔꯁꯨ ꯗꯨꯝ ꯍꯥꯥꯎꯕꯅ ꯃꯥꯗ ꯃꯨꯟꯕꯗꯨꯗꯤ ꯑꯩ ꯍꯩꯇ꯭ꯔꯤꯀꯥꯟꯗ ꯑꯩꯈꯣꯏꯅꯦꯅ ꯎꯝ ꯃꯄꯥꯝꯗ ꯄꯨꯅꯕ ꯍꯥꯏꯅ ꯍꯥꯟꯅ ꯍꯦꯛꯈ꯭ꯔꯕꯕ ꯑꯩꯗꯣ ꯌꯨꯝꯗ ꯂꯩꯇꯕꯅꯤꯅ ꯑꯩꯈꯣꯏ ꯏ ꯃꯥꯕꯅ ꯀꯣꯛ ꯇꯧꯔꯛꯄ ꯍꯩꯅꯧ ꯍꯦꯛꯁꯦ ꯍꯥꯏꯕ ꯑꯣ ꯊꯣꯛꯀꯦ ꯍꯥꯏ
ꯎꯝ
ꯃꯨꯟꯕꯁꯤꯡꯅꯦ ꯍꯦꯛꯈ꯭ꯔꯦ ꯍꯥꯏ ꯑꯗꯨꯗꯤ ꯁꯤ ꯑꯣꯏꯔꯁꯨ ꯌꯥꯏꯅꯦ ꯍꯥꯏ ꯍꯦꯄ ꯑꯗꯨꯏꯅꯦ
ꯅꯣꯏ ꯅꯣꯏꯗ ꯌꯥꯝ ꯄꯥꯟꯕ꯭ꯔꯕ ꯑꯁꯨ ꯌꯥꯝ ꯄꯤꯔꯛꯏꯁꯤꯕꯣ
ꯎꯄꯥꯥꯟꯗꯤ ꯑꯃꯈꯛꯇꯅꯦ ꯑꯗꯨ ꯍꯦꯛꯑꯁꯨ ꯑꯗꯨꯝ ꯌꯥꯝ ꯑꯗꯨꯝ ꯌꯥꯝꯃꯦ ꯍꯥꯏꯇꯥꯔꯦꯅꯦ ꯌꯦꯡꯕ ꯀꯥꯟꯗꯤ ꯈꯖꯤꯛꯇꯪ ꯍꯧꯕ ꯍꯦꯛꯑꯒ ꯍꯦꯛꯑ ꯆꯥꯔꯗꯨ ꯑꯗꯨꯝ ꯍꯧꯕꯗꯣ ꯑꯗꯃꯥꯢ
ꯍꯦꯛ ꯍꯦꯛꯂꯤ ꯃꯈꯩ ꯂꯣꯏꯕ ꯅꯥꯏꯗꯕꯅ
ꯂꯣꯏ ꯅꯥꯏꯗꯦ ꯑꯁꯦꯡꯕꯅ ꯐꯥꯒꯤ ꯅꯠꯇꯦ ꯌꯥꯝꯅꯗꯤ ꯆꯥꯔꯦꯕꯀꯣ ꯑꯩ ꯌꯥꯝꯅꯗꯤꯗꯤ ꯑꯗꯨꯝ ꯆꯥꯛꯈ꯭ꯔꯦ ꯎꯝ ꯑꯥ ꯑꯗꯨ ꯉꯁꯥꯏꯗꯣ ꯇ ꯇꯪꯈꯥꯏꯃꯨꯛ ꯍꯦꯛꯄꯨ ꯃꯥꯜꯂ
ꯑꯣ
ꯑꯗꯨ ꯑꯣꯏꯔꯁꯨ ꯎꯄꯥꯝꯕꯤꯗ ꯑꯗꯨꯝ ꯂꯩꯔꯤꯕ ꯃꯌꯥꯝ ꯑꯩꯈꯣꯏ ꯃꯃꯥꯡꯗꯁꯨ ꯑꯃꯨꯛ ꯏꯅꯦ ꯍꯣꯏ ꯍꯥꯟꯅ ꯍꯦꯛꯄꯅꯦꯕ
ꯑꯩꯈꯣꯏꯒꯤ ꯑꯥ ꯑꯩꯈꯣꯏꯒꯤꯒ ꯇꯣꯉꯥꯂꯦꯕ ꯅꯣꯏꯒꯤꯗꯣ ꯃꯣꯟ ꯃꯣꯟ ꯂꯥꯎꯔꯣꯏ ꯑ ꯃꯣꯟ ꯃꯣꯟ ꯂꯥꯎꯋꯦꯕ ꯅꯣꯏꯒꯤꯗꯣ
ꯈꯪꯗꯦ ꯑꯩꯕꯥꯎ ꯆꯥꯗꯦ
ꯑꯁ ꯅꯪ ꯍꯖꯥꯗꯨꯒ ꯑꯩꯈꯣꯏꯒꯤ ꯍꯥꯟꯅ ꯄꯤꯔꯛꯏꯅꯦꯕꯅ
ꯃꯣꯟ ꯂꯥꯎꯖꯔꯁꯨ ꯑꯩ ꯆꯥꯗ꯭ꯔꯤꯕ
ꯆꯥꯔꯣ ꯀꯩꯅꯣ ꯍꯥꯎꯕꯅꯦ ꯑꯩꯅ ꯍꯥꯎ ꯍꯥꯟꯅ ꯇꯥꯡꯉꯦ
ꯃꯨꯜꯂ ꯀꯥꯟꯅ ꯍꯟꯅ ꯍꯥꯎꯕꯅꯤ ꯃꯥ ꯑꯗꯨ
ꯎꯝ ꯍꯌꯦꯡ ꯍꯌꯦꯡ ꯆꯥꯔꯅꯤ ꯑꯗꯨ
ꯀꯩꯕ ꯀꯩꯅꯣꯅ ꯊꯝꯃꯒ ꯀꯩꯅꯣ ꯑꯁ ꯑꯩꯅ ꯍꯥꯏꯕꯁꯤ ꯇꯥꯗꯦꯅ
ꯃꯨꯟꯍꯟꯗꯣꯏꯔꯣ
ꯑꯥ ꯃꯨꯟꯍꯟ ꯑꯥ ꯑꯥ ꯃꯨꯟꯍꯜꯂꯒ ꯆꯥꯎꯕ ꯌꯥꯕꯅꯦꯕ ꯑꯗꯨꯗꯣ ꯎꯝ ꯉꯥꯏꯍꯥꯛ ꯈꯝꯈ꯭ꯔꯗꯤ ꯑꯗꯨꯝ ꯃꯨꯟꯈ꯭ꯔꯗꯣꯏꯅꯤ ꯉꯥꯏꯍꯥꯛ ꯍꯥꯏꯕꯁꯦ ꯍꯧꯖꯤꯛ ꯉꯥꯏꯍꯥꯛ ꯀꯥꯏ ꯍꯥꯏꯕꯅ ꯗꯀꯣ
ꯑꯁ ꯑꯩꯗꯤ ꯅꯪ ꯉꯥꯏꯍꯥꯛ ꯍꯥꯏꯕꯅꯦ ꯍꯧꯖꯤꯛ ꯍꯥꯏꯔ ꯉꯥꯏꯍꯥꯛ ꯍꯥꯏꯕꯗ
ꯎꯝ ꯅꯠꯇꯦ
ꯇꯦꯁꯇꯪꯉ ꯑꯣꯏꯅ ꯄꯤꯔꯛꯄ ꯋꯥꯅꯦ ꯃꯍꯥꯎꯇꯪꯉ
ꯑꯁ ꯌꯥꯝ ꯍꯥꯎꯦ ꯌꯥꯝ
ꯑꯩꯈꯣꯏ ꯈꯛꯇꯪ ꯆꯥꯔꯁꯨ ꯅꯨꯡꯉꯥꯏꯇꯦꯕ꯫
ꯎꯝ ꯑꯗꯨꯒꯨꯝꯕ ꯃꯍꯥꯎꯗꯣ ꯑꯩ ꯑꯝꯇ ꯄꯥꯛ ꯆꯥꯗ꯭ꯔꯤ꯫
ꯎꯝ ꯃꯖꯥ ꯍꯥꯏꯕ꯭ꯔꯥ ꯐꯔꯨ꯫
ꯍꯣꯏꯅꯦ ꯑꯗꯨꯒꯤ꯫
ꯑꯥ ꯆꯠꯀꯅꯦꯕ ꯃꯨꯜꯂ꯫ ꯅ ꯍꯥꯎꯕꯟ꯫
ꯎꯝ꯫
ꯃꯨꯔꯀꯟꯗ ꯌꯦꯡꯉꯛꯀꯦ꯫
ꯌꯥꯔꯦꯗ ꯑꯁꯤꯐꯥꯎ ꯌꯥꯝꯃꯜꯂꯦ ꯍꯣꯏ ꯆꯥꯕ ꯐꯥꯎ꯫ ꯑꯁ ꯌꯥꯝ ꯄꯥꯟ ꯃꯥꯜꯂꯦꯅ ꯈꯜꯂꯤꯅꯤꯅꯦ꯫ ꯍꯥꯥ
ꯅꯣꯏ ꯃꯥꯗ ꯄꯤꯖꯧ
ꯑꯥ ꯃꯥꯁꯨ ꯆꯥꯔ ꯑꯁ ꯍꯥꯎꯋꯦ ꯍꯥꯏ
ꯎꯝ ꯐꯥꯔꯝꯅꯦ ꯍꯥꯎꯔꯤꯗꫭ
ꯃꯣꯏ ꯃꯈꯥꯗ ꯊꯝꯖꯁꯅꯤꯀꯣ ꯅꯣꯏ ꯃꯥꯗ
ꯍꯣꯏꯅꯦ ꯇꯨꯝꯃꯒ ꯀꯣꯜꯂꯒ ꯂꯩꯔꯝꯅꯤꯀꯣ
ꯍꯖꯨ ꯃꯅꯪꯗ ꯑꯩꯖꯎꯅꯤꯗ ꯍꯥ꯫
ꯉꯁꯤꯗꯤ ꯀꯥꯏꯗ ꯆꯠꯄꯔꯣ꯫
ꯀꯔꯤꯕ꯫
ꯁꯤ ꯀꯥꯏ ꯀꯥꯏ ꯆꯠꯀꯩ ꯆꯠꯀꯦ ꯍꯥꯏꯕ꯫
ꯉꯁꯤꯁꯦ꯫ ꯀꯩꯝ ꯆꯠꯇꯦꯗ ꯌꯨꯝꯗ ꯈꯛꯇ ꯂꯩꯕ ꯃꯥꯜꯂꯦ꯫
ꯎꯝ꯫
ꯎꯝ
ꯊꯕꯛ ꯂꯩꯗꯕꯅꯤꯅ ꯌꯨꯝꯗ ꯂꯩꯕ ꯇꯥꯕꯅꯤꯅꯦ꯫
ꯑꯧꯎ ꯉꯥꯁꯥꯏꯑꯌꯨꯛꯇꯤ꯫ ꯀ꯭ꯂꯥꯁ ꯆꯠꯂꯦ ꯈꯣꯠꯂꯦ ꯑꯗꯨ ꯇꯧꯔꯦ ꯗꯥ ꯇꯧꯔꯦ ꯑꯗꯨ ꯌꯨꯝ ꯂꯥꯛꯑꯦ ꯐꯤ ꯁꯨꯕꯗꯨ ꯈꯔ ꯁꯨꯔꯦ꯫ ꯆꯥꯛ ꯇꯣꯛꯌꯦ ꯍꯩꯅꯧ ꯍꯦꯀꯌꯦ ꯑꯗꯨꯗꯩꯗꯤ ꯎꯝ ꯑꯣꯏꯔꯦ꯫
ꯎꯝ꯫